ꯍꯣꯏ ꯇꯥꯔꯦ ꯅ
ꯅꯪꯁꯦ ꯂꯣꯏꯔꯕꯣ
ꯑꯩꯁꯦ ꯂꯣꯏꯔꯕ꯭ꯔꯗꯤ ꯍꯣꯢ ꯊꯕꯛ ꯃꯐꯝꯗ ꯂꯩꯌꯦ ꯊꯕꯛ ꯃꯐꯝꯗ ꯂꯩꯌꯦ ꯍꯣꯢ
ꯑ ꯀꯔꯤꯕ
ꯊꯕꯛ ꯃꯐꯝꯗ ꯂꯩꯌꯦ ꯍꯥꯏꯕ
ꯑꯥ ꯑꯥ ꯑ
ꯅꯪꯗꯤ ꯌꯨꯝꯗ ꯂꯩꯕ꯭ꯔꯣ
ꯍꯣꯏ ꯍꯣꯏ ꯌꯨꯝꯗ ꯂꯩꯌꯦ ꯍꯣꯏ
ꯎꯝ ꯊꯕꯛ ꯍꯜꯂꯑꯦ ꯊꯕꯛ ꯍꯜꯂꯛꯑꯒ ꯍꯥꯢꯔꯦ ꯊꯕꯛ ꯃꯐꯝ ꯌꯧꯔꯒ ꯂꯩꯌꯦ ꯋꯥꯏꯁꯨ ꯇꯩ ꯗꯔꯤ ꯀꯩꯝ ꯇꯧꯗꯔꯤ
ꯑꯣ ꯑꯣ ꯐꯔꯤꯅꯦ ꯑꯗꯨꯗꯤ
ꯍꯥꯥꯔꯕꯥ ꯆꯥꯛꯇꯤ ꯆꯥꯔꯕꯣ ꯅꯪ
ꯑ ꯍꯩ ꯊꯣꯡꯗ꯭ꯔꯤꯗ
ꯀꯅꯥꯊꯣꯡꯑꯣ ꯑꯣ ꯑꯣ ꯊꯣꯡꯉꯣꯅ ꯑꯗꯨꯗꯤ
ꯑꯁ ꯑꯩ ꯊꯨꯝ ꯃꯦꯒꯤꯒꯨꯝꯕ ꯁꯦꯝꯂꯒ ꯃꯦꯒꯤꯗꯤ ꯂꯩꯕꯗꯤ ꯂꯩꯌꯦ ꯃꯦꯒꯤꯒ ꯏꯔꯣ ꯔꯨꯝꯒꯣ
ꯎꯝ
ꯑꯗꯨ ꯐꯠꯖꯅ
ꯑ
ꯊꯣꯡꯔꯒ ꯆꯥꯅꯤ
ꯎꯝ
ꯀꯤꯡ ꯆꯤꯂꯤ ꯄꯤꯌꯥꯖ ꯀꯔꯤ ꯀꯔꯤ ꯕꯤꯟꯁꯒꯨꯝꯕ ꯈꯔ ꯈꯔ ꯍꯥꯞꯄꯤꯔꯒ ꯆꯥꯅꯤ
ꯍꯥꯎꯗꯧ ꯃꯥꯜꯂꯤꯅꯦ ꯍꯥꯢ ꯍꯥꯢ ꯍꯥꯢ ꯍꯥꯢ ꯍ ꯋꯥꯏꯍꯦ
ꯑꯗꯨ ꯅꯪ ꯀꯔꯝ ꯀꯥꯟꯗ ꯊꯕꯛ ꯂꯣꯏꯅꯤ
ꯑꯣ ꯍꯣꯔꯦꯟ ꯁꯤꯛꯁ ꯇꯥꯔꯗꯤ ꯌꯨꯝ ꯋꯠꯈ꯭ꯔꯅꯤ
ꯅꯪꯒꯤ ꯌꯨꯝꯒ ꯊꯕꯛ ꯃꯐ ꯁꯤꯛꯁ ꯁꯤꯛꯁꯔꯣ
ꯍꯣꯏ ꯍꯣꯏ
ꯑꯥ ꯌꯥꯏ ꯌꯥꯏꯗ
ꯂꯥꯏꯔꯤꯛ ꯄꯥꯎ ꯍꯧꯖꯤꯛꯇꯤ ꯁꯝꯃꯔ ꯑꯣꯏꯕꯅꯤꯅꯀꯣ
ꯎꯝ ꯎꯝ ꯁꯤꯛꯁꯇꯨꯕꯨꯗꯤ ꯌꯥꯢ ꯌꯥꯏꯗ
ꯎꯝ ꯑꯗꯣ ꯋꯤꯟꯇꯔꯗꯗꯤ ꯊꯦꯡꯉꯦꯕꯀꯣ ꯁꯤꯛꯁ ꯍꯥꯏꯁꯦꯀꯣ ꯑꯃꯨꯛꯀꯣ
ꯎꯝ ꯎꯝ ꯑꯗꯣ ꯅꯪ ꯇꯥꯏꯃꯤꯡꯁꯦ ꯄꯨꯡ ꯇꯔꯥ ꯇꯔꯥꯅꯔꯥ ꯌꯧꯒꯗꯧꯕ
ꯑꯪ ꯅꯠꯇꯦ ꯅꯠꯇꯦ ꯑꯩ ꯑꯗꯨꯝ ꯂꯥꯛꯅꯤꯡꯕ ꯃꯇꯝꯗ ꯂꯥꯛꯑꯦ ꯑꯗꯨꯕꯨ ꯇꯦꯟ ꯊꯥꯔꯇꯤ ꯇꯥꯔꯗꯤ ꯌꯨꯝꯗꯒꯤ ꯊꯣꯛꯄ ꯍꯧꯔꯦ ꯗꯨꯒ ꯆꯠꯄꯠꯁꯨ ꯑꯩꯒ ꯑꯩꯒꯤ ꯃꯐꯝꯒ ꯑꯩꯒꯤ ꯊꯕꯛ ꯃꯐꯝꯒꯗꯤ ꯀꯩꯁꯨ ꯂꯥꯞꯇꯦꯕꯀꯣ ꯃꯤꯅꯤꯠ ꯃꯉꯥ ꯇꯔꯨꯛꯀꯛꯇ ꯈꯟꯅꯔꯒ ꯆꯠꯄꯗꯣ ꯀꯣ
ꯎꯝ
ꯑꯗꯨꯒꯤꯅꯤꯗ
ꯅꯪꯒꯤ ꯍꯣꯕꯤꯒꯨꯝꯕ
ꯑꯁ ꯑꯩꯕꯨ ꯑꯩꯒꯤ ꯍꯣꯕꯤꯁꯦ ꯂꯩꯇꯦꯗ
ꯂꯩꯔꯝꯅꯤꯗ
ꯑꯩꯒꯤ ꯍꯣꯕꯤꯁꯦ ꯍꯥꯟꯅꯗꯤ ꯏꯃꯥꯟꯅꯕꯤ ꯑꯃꯒ ꯑꯩꯒ ꯑꯁ ꯈꯪꯗꯦ ꯑꯩ ꯈꯪꯗ ꯍꯥꯏꯔꯣꯢ ꯅꯪꯗꯤ ꯑꯍꯥ ꯅꯪꯗꯤ
ꯑꯁ ꯍꯣꯕꯤꯗꯤ ꯌꯥꯝ ꯂꯩꯌꯦ
ꯌꯥꯝ ꯂꯩꯌꯦ ꯎꯝ ꯌꯥꯝ ꯐꯩꯌꯦ ꯃꯤꯗꯤ ꯌꯥꯝꯅꯒ ꯂꯩꯅꯔꯦꯀꯣ
ꯅꯪꯅ ꯍꯣꯕꯤ ꯍꯥꯏꯔꯔꯣꯏ ꯍꯥꯏꯔꯤꯕꯗꯤ ꯅꯪꯁꯦ ꯅꯪꯒꯤ ꯍꯣꯕꯤꯁꯦ ꯗꯦꯠꯇꯤꯡꯒꯨꯝꯕ ꯃꯥꯜꯂꯤꯅꯦ
ꯅꯠꯇꯦ ꯅꯠꯇꯦ ꯅꯠꯇꯦ ꯑꯗꯨꯒꯨꯝꯕ ꯅꯠꯇꯦ ꯑꯩ ꯀꯣꯏꯕ ꯆꯠꯄ ꯑꯗꯨꯒꯨꯝꯕ ꯆꯠꯄ ꯄꯥꯝꯕ ꯃꯤ ꯅꯠꯇꯦ ꯑꯗꯨ ꯍꯦꯟꯅ ꯄꯥꯝꯗ꯭ꯔꯦ
ꯗꯦꯠꯁꯤꯡ ꯗꯦꯠꯇꯤꯡꯒꯨꯝꯕꯁꯨ ꯄꯥꯝꯗꯦꯕ
ꯍꯣꯏ ꯍꯣꯏ ꯄꯥꯥꯝꯗꯦ ꯄꯥꯝꯗꯦ
ꯊꯥꯖꯗꯦꯗ
ꯑꯣꯏ ꯍꯣꯏ ꯇꯨꯝꯅꯤꯡꯉꯦ ꯀꯔꯤꯒꯤꯔꯥ ꯑꯃꯨꯛ ꯇꯨꯝ ꯑꯥ ꯅꯪꯗꯤ ꯍꯣꯕꯤꯁꯦ ꯀꯔꯤꯔꯥ ꯏꯁꯩ ꯁꯛꯄꯔꯥ
ꯅꯠꯇꯦ ꯑꯩꯗꯤ ꯑꯁ ꯏꯁꯩꯒꯨꯝꯕꯗꯤ ꯏꯁꯩ ꯁꯛꯄꯒꯨꯝꯕꯗꯤ ꯄꯥꯝꯗꯦꯍꯦ
ꯀꯔꯤ ꯄꯥꯝꯕ꯭ꯔ ꯑꯗꯨꯗꯤ ꯀꯣꯏꯕ ꯆꯠꯄ ꯄꯥꯝꯕ꯭ꯔ
ꯎꯝ
ꯎꯝ
ꯑ
ꯑꯗꯨꯖꯨ ꯑꯥ ꯆꯤꯡ ꯆꯤꯡꯗ
ꯍꯣꯏ
ꯑ ꯈꯥꯡꯔꯕ ꯅꯁꯛ ꯇꯣ ꯎꯝ
ꯑꫭ ꯑꯩꯒꯤ ꯍꯣꯕꯤꯁꯦꯀꯣ ꯑꯩꯅ ꯁꯤꯇꯤꯗ ꯑꯣꯏꯔ ꯁꯨ ꯚꯤꯂꯦꯁꯇ ꯑꯣꯏꯔꯁꯨ ꯇꯥꯎꯟꯗ ꯑꯣꯏꯔꯁꯨ ꯀꯣ
ꯑꯝ
ꯆꯤꯡꯗ ꯑꯣꯏꯔꯁꯨ ꯂꯝꯄꯥꯛꯇ ꯑꯣꯏꯔꯁꯨ ꯀꯩꯁꯨ ꯀꯥꯏꯗꯦ ꯑꯗꯨ ꯑꯣꯏꯔꯁꯨ ꯑꯩꯅ ꯆꯠ ꯇ ꯆꯠꯇꯕ ꯃꯐꯝꯗꯣ ꯆꯠꯅꯤꯡꯕ
ꯑꫭ ꯑꫭ ꯌꯥꯝ ꯐꯩꯌꯦꯅ ꯗꯨꯗꯤ
ꯆꯠꯈꯤꯕ ꯃꯇꯝ ꯑꯥ ꯃꯐꯝꯗꯤ ꯆꯠꯅꯤꯡꯗꯦ ꯑꯩꯗꯤ ꯐ ꯐꯖꯔꯁꯨ ꯀꯣ ꯐꯖꯔꯁꯨ ꯑꯩ ꯑꯩꯗꯤ ꯑꯥ ꯆꯠꯇꯕ ꯃꯐꯝꯅ ꯍꯦꯛ ꯑ ꯄꯥꯝꯖꯩꯕ ꯑꯗꯨ ꯑꯗꯨꯒꯨꯝꯅ ꯅꯨꯄꯤꯁꯨ ꯅꯨꯄꯤꯁꯨꯀꯣ
ꯍꯥꯏꯌꯣ ꯍꯥꯏꯌꯣ ꯆꯨꯝꯒꯗꯧꯔꯦ ꯍꯥꯏꯔꯣ ꯍꯥꯏꯔꯣ
ꯑꯦꯍꯦ ꯍꯦ ꯐꯥꯒꯤ ꯇꯧꯅꯤꯅ ꯅꯨ ꯅꯨꯄꯤꯒꯤ
ꯑꯣ ꯍꯣꯏ ꯅꯨꯄꯤꯁꯨ ꯐꯖꯔꯁꯨ ꯐꯖꯠ ꯐꯖꯗ꯭ꯔꯁꯨ ꯁꯨꯛ ꯎ ꯎꯗ꯭ꯔꯤꯕ ꯃꯤꯒ ꯎꯅꯤꯡꯉꯦ ꯍꯥꯏꯕ꯭ꯔꯣ
ꯅꯠꯇꯦ ꯍꯦ ꯐꯥꯒꯤ
ꯏꯍꯦ ꯑꯁ ꯑꯗꯨꯗꯤ ꯅꯪꯖꯨ ꯑꯁ ꯇꯧꯕ ꯃꯤ ꯃꯥꯜꯂꯦ ꯍꯦ ꯇꯧꯕ ꯉꯝꯕ ꯃꯤ ꯃꯥꯜꯂꯦ
ꯐꯥꯒꯤ ꯇꯧꯅꯤꯕ ꯅꯨꯄꯤꯒꯤꯗꯣ
ꯑꯦ ꯌꯥꯔꯦ ꯑꯁꯦꯡꯕ ꯑꯣꯏꯔꯝꯅꯤ
ꯅꯠꯇꯦ ꯍꯦ
ꯑꯗꯨꯅꯤ ꯑꯩꯒꯤ ꯍꯣꯕꯤ ꯑꯩꯒꯤ ꯍꯣꯕꯤꯁꯦꯀꯣ ꯑ ꯃꯐꯝ ꯆꯠꯇꯕ ꯃꯐꯝꯗ ꯑꯗꯨꯝ ꯆꯠꯄꯥ ꯍꯥꯏꯗꯤ ꯑ ꯑꯈꯣꯏ ꯑꯦꯛꯁꯄ꯭ꯔꯦꯟꯗꯣ ꯑꯍꯥꯟꯕ ꯑꯣꯏ ꯑꯣꯏꯕꯅꯤꯕꯀꯣ ꯑꯈꯣꯏ ꯑꯈꯣꯏꯒꯤ ꯐꯤꯂꯤꯡꯁ ꯑꯁꯤꯅꯤ ꯑꯗꯨꯒ ꯁꯤꯀꯦꯟ ꯁꯤꯀꯦꯟꯅꯀꯣ ꯑꯗꯨ ꯑꯈꯣꯏ ꯑꯥ ꯑꯪ ꯑꯩꯒꯤꯗꯤ ꯔꯤꯂꯦꯠ ꯇꯧꯕ ꯉꯥꯛꯇꯅꯤ ꯔꯤꯂꯦꯠ ꯇꯧꯕ ꯉꯥꯛꯇꯀꯣ ꯁꯤꯀꯦꯟꯗꯤ ꯀꯦꯝꯄꯤꯡ ꯇꯧꯕ ꯀꯦꯝꯄꯤꯡ
ꯎꯝ
ꯑ ꯀꯦꯝꯄꯤꯡ ꯀꯦꯝꯄꯤꯡ ꯍꯥꯏꯁꯦ ꯑꯥ ꯃꯐꯝ ꯖꯒꯥꯒꯨꯝꯕ ꯍꯣꯏ ꯐꯖꯕꯗꯤ ꯑꯞ ꯑꯥ ꯑꯩꯈꯣꯏꯅ ꯐꯖꯕ ꯑꯗꯨꯏ ꯋ ꯍ ꯑ ꯃꯌꯥꯝ ꯂꯣꯏꯅ ꯐꯖꯕ ꯃꯐꯝꯗꯤ ꯆꯠꯅꯤꯡꯉꯦꯀꯣ ꯑꯗꯨ ꯐꯖꯕ ꯃꯐꯝ ꯅꯠꯇ꯭ꯔꯁꯨ ꯍꯥꯏꯗꯤ ꯀꯦꯝꯄꯤꯡ ꯍꯥꯏꯔꯗꯤ ꯆꯠꯅꯤꯡꯕ ꯀꯣ ꯔꯤꯕꯔ ꯀꯣꯟꯇ꯭ꯔꯤ ꯁꯥꯏꯠ ꯑꯣꯏꯔꯦ ꯑ ꯑꯣꯏꯔꯁꯨ ꯑꯥ ꯔꯤꯕꯔ ꯁꯥꯏꯠꯔꯥ ꯅꯠꯇ꯭ꯔꯒ ꯀꯩ ꯐꯣꯔꯦꯁꯇ ꯋꯤꯗꯔꯅꯦꯁꯀꯨꯝꯕ ꯃꯐꯝ ꯑꯗꯨꯒ ꯂꯥꯏꯛ ꯑꯩꯗꯤ ꯅ꯭ꯌꯨ ꯊꯤꯡꯁ ꯑꯥ ꯒꯨꯝꯕ ꯑꯍꯥꯟꯕ ꯑꯍꯥꯟꯕ ꯕ ꯑꯦꯛꯁꯄꯤꯔꯤꯌꯦꯟ ꯇꯧꯅꯤꯡꯕꯗꯣ ꯎꯝ ꯑꯍꯥ ꯑꯦꯁꯤꯃꯤꯛ
ꯌꯥꯝ ꯐꯥꯏꯌꯦ ꯌꯥꯝ ꯐꯥꯏꯌꯦ ꯅꯪꯒꯤ ꯍꯣꯕꯤꯁꯦ
ꯍꯥꯏꯗꯤ ꯁꯤꯃꯤꯇ꯭ꯔꯤꯒꯨꯝꯕꯁꯨ ꯀꯦꯝꯄꯤꯡ ꯇꯧꯅꯤꯡꯉꯦꯕ ꯅꯨꯡꯗꯥꯡꯗ
ꯎꯝ ꯎꯝ ꯀꯤꯗ꯭ꯔꯣ ꯑꯗꯨꯗꯤ
ꯐ꯭ꯔꯦꯟꯁ ꯐ꯭ꯔꯦꯟꯁ ꯌꯥꯝꯃꯗꯤꯀꯣ
ꯑꯣ ꯌꯥꯏ ꯑꯗꯨꯕꯨꯗꯤ
ꯎꯝ ꯏꯊꯟ ꯏꯊꯟꯗꯗꯤ ꯉꯝ ꯉꯝꯂꯣꯏꯗ ꯁꯤꯕ ꯇꯥꯔꯦꯅꯦ ꯑꯗꯨꯗꯤ ꯑꯍꯝ ꯑꯗꯨ ꯐꯣꯔꯦꯁ ꯐꯣꯔꯦꯁꯇꯗꯤ ꯑꯥ ꯀꯔꯤꯝꯁꯨ ꯀꯤꯗꯦ ꯍꯥꯏꯗꯤ ꯐꯣꯔꯦꯁꯇꯗꯤ ꯑꯩ ꯏꯊꯟ ꯏꯊꯟꯗ ꯀꯦꯝꯄꯤꯡ ꯇꯧꯋꯦꯕ
ꯑꯝ
ꯑꯗꯨꯅꯤ ꯑꯗꯨꯒ ꯑꯥ ꯍꯟꯇꯤꯡꯒꯨꯝꯕ ꯒꯣ
ꯎꯝ
ꯑꯥ ꯍꯟꯇꯤꯡ ꯍꯟꯇꯤꯡ ꯅꯠꯇ꯭ꯔꯁꯨ ꯐꯤꯁꯤꯡꯒꯨꯝꯕ ꯀꯣ ꯑꯩꯈꯣꯏ ꯑ ꯑꯁꯤꯗ ꯂꯝꯄꯥꯛꯇ ꯅꯠꯇꯕ ꯆꯤꯡꯗꯀꯣ ꯑ ꯖꯒꯥꯕꯨ ꯃꯐꯝ ꯑ ꯂꯥꯞꯅ ꯆꯠ ꯆꯠꯂꯒ
ꯎꯝ
ꯁꯔꯚꯥꯏꯕꯦꯜ ꯏꯁꯀꯤꯜꯒꯤ ꯒꯨꯝꯕ ꯍꯥꯏꯗꯤ ꯈꯣ ꯑꯩꯈꯣꯏꯅ ꯑꯩꯈꯣꯏ ꯑ ꯐꯣꯔꯦꯁꯇ ꯆꯥꯡꯕ ꯍꯦꯛ ꯆꯥꯡꯕ ꯃꯇꯝꯗ ꯑꯩꯈꯣꯏ ꯐꯣꯔꯦ ꯔꯦꯁꯀꯤ ꯈꯛꯇ ꯆꯥꯕꯗꯣ ꯑꯗꯨꯃꯥꯏꯅ ꯁꯔꯚꯥꯏꯕꯦꯜ ꯏꯁꯀꯤꯜꯒꯨꯝꯕ ꯇꯧꯕ ꯍꯟꯇꯤꯡꯁꯨꯅꯤ ꯐꯤꯁꯁꯤꯡꯁꯨꯅꯤ ꯀꯣ ꯎꯝ ꯑꯁꯤ ꯑꯁꯤꯅꯤ
ꯅꯪꯗꯤ ꯌꯥꯝ ꯐꯥꯏꯅ ꯅꯪꯒꯤ ꯍꯣꯕꯤꯁꯦ
ꯍꯣꯏ ꯑ ꯑꯗꯨꯅꯤ ꯑꯗꯨꯒ ꯃꯔꯤ ꯑꯩꯒꯤ ꯑꯩꯒꯤ ꯃꯔꯤꯗ ꯔꯥꯏꯠ ꯆꯥꯛꯄ ꯔꯥꯏꯠ ꯌꯠꯄꯀꯣ ꯍꯥꯏꯗꯤ ꯑ ꯕꯥꯏꯛ ꯑꯣꯏꯔꯁꯨ ꯑꯥ ꯀꯥꯔꯒꯨꯝꯕ ꯑꯣꯏꯔꯁꯨ ꯀꯣ ꯐ꯭ꯔꯦꯟꯁ ꯒꯤ ꯂꯣꯏꯅ ꯔꯥꯏꯠ ꯆꯠꯄꯗꯣ ꯎꯝ ꯀꯥ ꯈꯔ ꯄꯥꯏꯔꯒ ꯍꯦꯍꯦ
ꯑ ꯈꯔ ꯄꯥꯏꯔꯒ ꯑꯗꯨꯁꯨ ꯑ ꯌꯥꯏꯅꯦ ꯅꯪꯒꯤꯖꯤꯗꯤ ꯌꯥꯝ ꯅꯨꯡꯉꯥꯏꯕ ꯃꯑꯣꯡꯅꯤꯅꯦ
ꯑꯩ ꯄꯥꯏ ꯀꯣ ꯍꯥꯏꯗꯤ ꯑꯩꯁꯦ ꯄꯥꯏꯕꯗꯤ ꯄꯥꯢꯌꯦ ꯑꯣꯀꯦꯁꯅꯦꯜꯂꯤ ꯑꯣꯀꯦꯁꯅꯦꯜꯂꯤ ꯄꯥꯢꯌꯦꯀꯣ
ꯎꯝ ꯄꯥꯢꯒꯗꯕ
ꯎꯝ ꯑꯍꯥ ꯋꯦꯗꯤꯡꯒꯨꯝꯕ ꯂꯩꯕ ꯃꯇꯝꯗ ꯅꯠꯇ꯭ꯔꯒ ꯑꯝ ꯕꯥꯔꯗꯦ ꯐ꯭ꯔꯦꯟꯁꯀꯤ ꯀꯣ ꯑꯗꯨ
ꯑꯃꯔꯛ ꯄꯥꯢꯕꯅꯤꯅ ꯌꯥꯝ ꯌꯥꯝ ꯄꯥꯏꯔꯝꯒꯅꯤ ꯀꯣ
ꯑꯝꯍ ꯅꯠꯇꯦ ꯑꯩꯗꯤ ꯌꯥꯝ ꯉꯥꯎ ꯒ꯭ꯂꯥꯁ ꯑꯃ ꯑꯃ ꯀꯩꯅꯣ ꯇꯧꯔꯗꯤ ꯑꯩꯗꯤ ꯉꯥꯎꯈ꯭ꯔꯦ ꯑꯩꯁꯨ ꯕꯤꯌꯥꯔꯒꯨꯝꯕ ꯗꯔꯀꯥꯔ ꯑꯣꯏ
ꯊꯥꯛꯄꯁꯦ ꯑꯩ ꯑꯩꯒꯤ ꯑꯗꯨꯅꯅꯦ ꯑꯩꯒꯤ ꯃꯔꯨꯞꯁꯤꯡꯁꯦ ꯑ ꯃꯣꯏꯅ ꯎꯝ ꯍ ꯅꯪꯗꯤ ꯅꯨꯄꯤ ꯃꯥꯜꯂꯦ ꯑꯗꯨꯝꯃꯥꯢꯅ ꯍꯥꯏꯌꯦꯕ ꯃꯣꯏꯗꯤ ꯍꯥꯔꯠ ꯗ꯭ꯔꯤꯡꯁ ꯇꯧꯔꯅꯤ ꯃꯥꯒꯤꯗꯤ ꯃꯈꯣꯏꯒꯤꯗꯤ ꯍꯥꯔꯇꯤꯡ ꯇꯧꯔꯅꯤ ꯑꯗꯨꯒ ꯑꯩꯗꯤ ꯕꯤꯌꯔ ꯕꯤꯌꯔ ꯇꯧꯔꯅꯤ ꯑꯗꯨꯁꯨ ꯑꯩꯈꯣꯏ ꯉꯧꯕꯗꯣ ꯆꯞ ꯃꯥꯟꯅꯩꯕ
ꯎꯝ ꯎꯝ
ꯑꯗꯨ ꯑꯝ ꯔꯥꯏꯛ ꯍꯥꯏꯗꯤ ꯕꯥꯏꯛꯅ ꯑꯣꯏꯔꯁꯨ ꯑꯗꯨꯝ ꯃꯐꯝ ꯖꯒꯥꯒꯨꯝꯕ ꯌꯦꯡꯉꯒ ꯀꯣ
ꯎꯝ
ꯑꯗꯨꯒ ꯃꯐꯝ ꯖꯒꯥ ꯑ ꯐꯖꯕ ꯃꯐꯝꯗ ꯑꯗꯨꯝ ꯔꯦꯁ ꯇꯧꯔꯒ ꯈꯔ ꯄꯥꯏꯔꯒ ꯑꯗꯨꯝ ꯆꯠꯅꯤꯡꯉꯤ ꯑꯗꯨꯝ ꯋꯥꯔꯤ ꯁꯥꯟꯅꯔꯒ ꯐ꯭ꯔꯦꯟꯁꯀꯤ ꯂꯥꯏꯐꯀꯤ ꯄꯨꯟꯁꯤꯒꯤ ꯋꯥꯔꯤ ꯁꯥꯟꯅꯔꯒ ꯋꯥꯔꯤ ꯋꯥꯔꯤ ꯁꯤꯌꯥꯔ ꯇꯥꯎꯔꯒ ꯑꯗꯨꯅꯤ
ꯑꯗꯨꯒꯨꯝꯕ ꯊꯛꯈ꯭ꯔꯗꯤ ꯒ꯭ꯌꯥꯟ ꯇꯥꯏ ꯍꯥꯏꯒꯣ ꯑꯁꯦꯡ ꯑꯁꯦꯡ ꯕ ꯋꯥꯔ ꯋꯥꯁꯤꯡꯗꯣ ꯂꯣꯏ ꯍꯥꯏ
ꯑꯗꯨꯒꯨꯝꯕ ꯄꯥꯏꯈ꯭ꯔꯗꯤ ꯑꯁꯦꯡ ꯑꯁꯦꯡꯕ ꯂꯣꯏ ꯑꯁꯦꯡ ꯑꯁꯦꯡꯕ ꯋꯥꯗꯣ ꯂꯣꯏ ꯍꯥꯏꯗꯣꯛꯑꯦ ꯍꯥꯏꯌꯦꯕ
ꯅꯠꯇꯦꯗ
ꯆꯨꯝꯕ꯭ꯔꯣꯅꯦ ꯑꯗꯨꯕꯨ ꯑꯋꯥꯕꯁꯨ ꯂꯣꯏ ꯀꯣꯛꯈ꯭ꯔꯦ ꯍꯥꯏꯑꯦ ꯃꯥꯡꯒ꯭ꯔꯦ ꯍꯥꯏꯑꯦ ꯍꯥ
ꯐ꯭ꯔꯦꯟꯁ ꯇꯤꯟꯅꯕꯁꯦ ꯐ꯭ꯔꯦꯟꯁꯀꯤ ꯁꯥꯔꯀꯜꯁꯦ ꯐꯔꯗꯤ ꯐ꯭ꯔꯦꯟꯒꯤ ꯁꯔꯀꯜꯁ ꯁꯔꯀꯜꯗꯣ ꯐꯔꯗꯤ ꯑꯩꯈꯣꯏꯒꯤ ꯑꯩꯈꯣꯏꯒꯤ ꯕꯥꯔꯗꯦꯟ ꯃꯤꯗꯤ ꯄ꯭ꯔꯣꯕ꯭ꯂꯦꯝꯁꯦ ꯌꯥꯝꯅ ꯂꯩꯌꯦꯕꯀꯣ ꯃꯤ